ꯍꯜꯂꯣ ꯀꯩꯗꯧꯔꯤꯒꯦ ꯇꯔꯕꯨ
ꯑꯣ ꯇꯥꯏ ꯇꯥꯏ ꯇꯥꯕ꯭ꯔ
ꯇꯥꯔꯦ ꯀꯩꯗꯧꯔꯤꯒꯦ
ꯍꯣꯏ ꯑꯗꯨꯝ ꯁꯨꯝ ꯐꯝꯃꯝꯕꯅꯦ
ꯀ ꯌꯦꯟꯁꯥꯡ ꯆꯥꯔꯒꯦ ꯆꯩꯁꯨ ꯍꯤꯞꯄꯝꯕꯅꯤꯗ
ꯏꯟꯇꯖꯛ ꯋꯥꯔꯤ ꯁꯥꯟꯅꯗꯕ ꯀꯨꯏꯔꯅ ꯐꯣꯟ ꯇꯧꯔꯛꯄꯅꯤꯅꯦ
ꯑ
ꯑꯣ ꯑꯩꯔꯣ ꯑꯩ ꯉꯁꯤ ꯀꯩꯅꯣ ꯀꯩꯅꯣ ꯆꯥꯏ ꯉꯁꯤ ꯑꯩꯈꯣꯏꯒꯤ ꯁꯟꯗꯦ ꯑꯣꯏꯕꯅꯤꯅ ꯑꯣꯛ ꯊꯣꯡꯕ ꯆꯥꯔꯦ
ꯑꯥ
ꯎꯝ
ꯁꯍꯤꯗꯤ ꯕꯤꯔꯌꯥꯅꯤ ꯆꯥꯅꯤ ꯁꯥ ꯊꯣꯡꯗ꯭ꯔꯦꯗ
ꯃꯩ ꯃꯩ ꯃꯩ ꯏꯇꯥꯎꯁꯤꯡꯁꯤꯅ ꯄꯩꯁꯥ ꯑꯃ ꯄꯥꯏꯔ ꯃꯥꯜꯂꯦ ꯕꯤꯔꯌꯥꯅꯤꯒ ꯆꯥꯗꯅ
ꯑ ꯂꯨꯄꯥ ꯆꯥꯝꯃꯈꯛ ꯂꯩꯕꯅꯦ ꯑꯗꯒꯤ ꯕꯤꯔꯌꯥꯅꯤ ꯊꯩꯕꯤꯌꯣꯝ ꯆꯥꯕ
ꯎꯝ ꯑꯩꯈꯣꯏ ꯑꯩꯈꯣꯏ ꯂꯩꯔꯤꯀꯥꯟꯗꯗꯤ ꯀꯩ
ꯅꯦꯠꯀꯤ ꯑꯦꯛꯖꯥꯝꯗꯣ ꯀꯃꯥꯏꯅ ꯇꯧꯔꯝꯒꯦ
ꯑꯦꯛꯖꯥꯝ ꯑꯍꯥꯥꯟꯕ ꯑꯣꯏꯕꯅꯤꯅ ꯈꯪꯗꯦꯗ ꯇꯧꯋꯤ
ꯑꯁ ꯑꯩꯈꯣꯏꯒꯤꯗꯤ ꯅꯅꯕ ꯀꯣꯏꯁꯟꯗꯣ ꯍꯦꯛꯇ ꯍꯥꯏꯖꯤꯟꯗꯅ ꯂꯨꯕꯤꯅꯤ
ꯑꯣꯝ ꯂꯨꯔꯤꯗꯣ ꯐꯩꯅꯦ ꯂꯨꯔꯒꯗꯤ ꯑꯩꯈꯣꯏꯒꯤ ꯂꯨꯔꯒꯗꯤ ꯀꯠ ꯑꯣꯐ ꯃꯥꯔꯛꯇꯣ ꯀꯇꯣ ꯐꯨꯃꯒꯇ ꯅꯃꯦ ꯍꯥꯏꯦꯕꯅ ꯑꯩꯈꯣꯏ ꯍꯟꯗꯛ ꯂꯥꯏꯑꯦꯕ ꯂꯥꯏꯔꯒꯗꯤ ꯃꯤꯅ ꯑꯗꯨꯝ ꯏꯃꯥꯟꯅꯕꯅ ꯍꯥꯏꯅꯕꯗ ꯀꯔꯠ ꯑꯣꯐ ꯃꯥꯡꯁꯦ ꯄꯤ ꯑꯩꯆ ꯗꯤꯒꯤꯁꯨ ꯋꯥꯟ ꯐꯤꯐꯤ ꯆꯤ ꯑꯗꯨꯃꯥꯏꯅ ꯁ ꯀꯠ ꯑꯣꯐ ꯃꯥꯔꯛ ꯑꯣꯏꯗꯧ ꯃꯥꯜꯂꯦ ꯑꯩꯅ ꯍꯥꯏꯅꯩꯕꯀꯣ ꯎꯝ ꯑꯗꯨꯅ ꯈꯪꯗꯦ ꯑꯩꯈꯣꯏ ꯂꯥꯛꯏꯕ ꯅꯣꯟꯕ ꯎꯔꯅꯤ
ꯑꯣ ꯑꯣꯡꯂꯤ ꯄꯤ ꯑꯩꯆ ꯗꯤꯒꯤ ꯃꯥꯔꯛꯇꯣ ꯋꯥꯟ ꯐꯤꯐꯇꯤ ꯑꯣꯏꯕ ꯅꯣꯏꯒꯤꯗꯣ
ꯑꯗꯨꯃꯥꯏꯅ ꯑꯣꯏꯕ ꯌꯥꯏ ꯍꯥꯏꯕ ꯆꯥꯟꯁ ꯋꯥꯡꯉꯦ ꯍꯥꯏꯕꯀꯣ
ꯎꯝ ꯎꯝ ꯔꯤꯁꯇꯤ ꯅꯨꯡꯉꯥꯏꯝ
ꯚꯣꯔꯤꯁ ꯈꯤꯇꯪ ꯅꯠꯇꯦꯗ ꯑꯇꯩ ꯂꯣꯏ ꯅꯨꯡꯉꯥꯏ ꯍꯥꯏꯔꯦ ꯑꯩ ꯏꯃꯥꯟꯅꯕꯁꯨ ꯍꯥꯏꯕꯗꯤ ꯍꯟꯗꯛ ꯑꯩꯈꯣꯏ ꯏꯪꯂꯤꯁ ꯂꯥꯛꯇꯈꯤꯕꯗꯨ ꯂꯣꯏꯅ ꯀꯩꯅꯣꯒꯤ ꯑꯩꯈꯣꯏꯒꯤ ꯃꯥꯁꯇꯔꯒꯤ ꯁꯦꯂꯦꯕꯥꯁꯇꯣ
ꯑꯝ
ꯑꯗꯨꯗ ꯑꯗꯨꯗꯒꯤ ꯂꯥꯛꯑꯦ ꯍꯥꯏꯕꯨ ꯂꯣꯏꯅ
ꯎꯝ
ꯎ
ꯎꯝ ꯑꯍꯥꯟꯕꯅꯤꯅ ꯃꯊꯪ ꯐꯖꯅ ꯀꯩꯅꯣ ꯇꯧꯔ ꯊꯥꯔꯣ ꯄ꯭ꯔꯤꯄ ꯑꯗꯨ ꯃꯥꯁꯇꯔ ꯍꯦ ꯂꯣꯏꯕꯒꯤ ꯇꯥꯏꯃꯤꯡ ꯅꯪꯗꯤ ꯍꯧꯖꯤꯛ ꯃꯥꯁꯇꯔ ꯁꯦꯃꯤꯁꯇꯔ ꯇꯝꯃꯤꯃꯤꯅ ꯅꯣꯏ ꯑꯗꯨ ꯂꯩꯔꯛꯇꯨ ꯄꯥꯗ꯭ꯔꯥ ꯅꯦꯠꯇꯤ ꯑꯃꯨꯛ ꯄꯥꯗ꯭ꯔꯥ ꯑꯁꯇ ꯍꯟ ꯍꯠ ꯂꯣꯏꯕꯒꯤꯗꯨꯗ ꯊꯥꯎ ꯍꯧꯕ ꯈꯔ ꯀꯟꯅ ꯍꯣꯠꯅꯔꯒ ꯑꯗꯨꯗ ꯊꯥꯎ ꯍꯧꯕꯅ ꯐꯩ
ꯎꯝ
ꯑꯩꯈꯣꯏꯒꯤꯁꯨ ꯀꯣꯏꯁꯟ ꯎꯝ ꯀꯨꯏꯗ꯭ꯔꯦ ꯅꯣꯏ ꯅꯣꯏ ꯑꯗ ꯀꯥꯏꯁꯦ ꯊꯅ
ꯎꯝ ꯊꯥꯔꯠꯅꯦ ꯀꯥꯏꯅꯤ ꯑꯩꯈꯣꯏ ꯖꯨꯟ ꯖꯨꯟꯒꯤ ꯊꯥ ꯑꯗꯨꯃꯥꯏꯅ ꯂꯣꯏꯅꯤ
ꯆꯍꯤ ꯃꯠꯂꯤꯅꯦ
ꯎꯝ ꯆꯍꯤ ꯃꯣꯕꯥꯂꯤꯦ
ꯅꯪ ꯉꯗ ꯖꯂꯥꯏ ꯇꯠ ꯀ
ꯉꯝꯗꯦꯗ ꯇꯧꯋꯦ ꯍꯥꯏꯕꯗꯤ ꯍꯣꯏ ꯐ꯭ꯂꯥꯏꯠ ꯐꯪꯗ꯭ꯔꯦꯕꯀꯣ ꯀꯔꯤꯒꯤꯅꯣ ꯈꯪꯗꯦꯕ ꯂꯥꯏꯠꯁꯦ ꯐꯪꯗ꯭ꯔꯕꯅꯤꯅ ꯒꯨꯍꯥꯇꯤꯗꯒꯤ ꯀꯣꯏꯔ ꯂꯥꯛꯄꯗꯣ ꯌꯥꯝ ꯋꯥꯏꯑꯦꯕꯀꯣ ꯎꯝ ꯍꯟꯗꯛꯀꯤ ꯀꯩꯅꯣꯒꯤ ꯃꯅꯤꯄꯨꯔꯗꯒꯤ ꯍꯣꯏ ꯌꯨꯝ ꯀꯣꯏꯃꯥ ꯌꯧꯅꯕ ꯍꯣꯠꯅꯕꯗ ꯀꯩꯅꯣꯒꯤ ꯍꯦꯛꯇ ꯑꯩꯈꯣꯏꯒꯤ ꯒꯨꯍꯥꯇꯤꯒꯤ ꯇ꯭ꯔꯦꯦꯟ ꯁꯇꯦꯁꯟꯗ ꯑꯗꯨꯗ ꯉꯥꯏꯕ ꯌꯥꯕ ꯉꯥꯏꯔꯝꯃꯦ ꯑꯗꯨꯒ ꯇ꯭ꯔꯦꯟ ꯃꯅꯨꯡꯁꯨ ꯆꯪꯉꯦꯕꯀꯣ ꯑꯩꯈꯣꯏ ꯇ꯭ꯔꯦꯟꯗꯣ ꯂꯥꯛꯑꯦꯕ꯭ꯂꯦ ꯄ꯭ꯂꯦꯠꯐꯣꯝ ꯅꯝꯕꯔ ꯇꯨ ꯍꯥꯏꯔꯒ ꯍꯥꯏꯕꯗꯤ ꯃꯣꯏꯒꯤ ꯇ꯭ꯔꯦꯟ ꯄ꯭ꯂꯦꯠꯐꯣꯝ ꯅꯝꯕꯔ ꯋꯥꯟꯗ ꯗꯤꯃꯥꯄꯨꯔ ꯆꯠꯅꯕꯒꯤ ꯊꯟꯠꯇ꯭ꯔꯒ ꯄ꯭ꯂꯦꯠꯐꯣꯝ ꯅꯝꯕꯔ ꯇꯨꯗ ꯎꯝ ꯀꯩꯅꯣ ꯒꯨꯍꯥꯇꯤ ꯆꯠꯅꯕꯤ ꯑꯗꯨꯃꯥꯏꯅ ꯃꯣꯏ ꯊꯥꯏꯌꯦꯕꯀꯣ
ꯎꯝ
ꯀꯥꯍꯕꯤꯌꯣ ꯑꯩꯈꯣꯏꯁꯦ ꯄ꯭ꯂꯦꯠꯐꯣꯔꯝ ꯅꯝꯕꯔ ꯇꯨꯁꯤꯗ ꯆꯠꯂꯦꯕ ꯑꯩꯈꯣꯏ ꯇ꯭ꯔꯦꯟꯗꯣ ꯇ꯭ꯔꯦꯟ ꯃꯅꯨꯡꯁꯤꯗ ꯈꯨꯕꯥꯅꯦ ꯑꯩꯅꯦ ꯑꯗꯨꯒ ꯑꯩꯈꯣꯏ ꯑꯇꯣꯝꯕꯗꯣ ꯂ ꯑꯍꯨꯝꯁꯦ ꯆꯪꯉꯦꯕ ꯆꯪꯕꯗꯨꯗ ꯄꯣꯠ ꯆꯩꯁꯦ ꯌꯥꯝ ꯔꯁ ꯑꯣꯏꯌꯦꯕꯀꯣ ꯍꯥꯏꯕꯗꯤ ꯃꯤ ꯆꯪꯕꯩ ꯃꯇꯝ ꯑꯣꯏꯕꯅꯤꯅꯀꯣ ꯖꯤꯗ ꯍꯕꯁꯤꯅ ꯁꯥꯏꯠ ꯕꯦꯛ ꯑꯃ ꯎ ꯁꯥꯏꯠ ꯕꯦꯦꯛ ꯑꯃ ꯃꯥꯅ ꯌꯥꯜꯂꯒ ꯂꯩꯔꯝꯃꯦꯕ ꯌꯥꯝꯕꯁꯤꯗ ꯑꯣ ꯃꯤ ꯑꯃꯁꯦ ꯍꯦꯛꯇ ꯍꯥꯊꯨ ꯍꯥꯊꯨꯗꯩ ꯂꯥꯛꯑꯒ ꯍꯦꯛꯇ ꯃꯥꯒꯤ ꯃꯑꯣꯡꯁꯦ ꯄꯣꯠ ꯆꯩꯩ ꯊꯝꯕꯒꯤ ꯃꯑꯣꯡꯗ ꯅꯠꯇ꯭ꯔꯒ ꯃꯥꯒꯤ ꯁꯤꯠ ꯁꯤꯠ ꯊꯤꯕꯩ ꯃꯑꯣꯡꯗ ꯑꯗꯨꯃꯥꯏꯅ ꯂꯑꯕꯀꯣ ꯃꯂꯒ ꯍꯨꯕꯒꯤ ꯕꯦꯛꯁꯤꯁꯨ ꯍꯨꯃꯒꯒꯣ ꯃꯥꯒꯤ ꯋꯥꯂꯠꯇꯣ ꯍꯦꯛꯇ ꯍꯨꯔꯥꯜꯂꯒ ꯆꯦꯡꯕꯅꯤꯃꯦ
ꯎꯝ ꯕꯥꯏ ꯋꯥꯂꯦꯁ
ꯑꯗꯨꯗ ꯎꯝ ꯎꯝ ꯑꯣ ꯑꯩꯈꯣꯏꯕꯥꯁꯨ ꯍꯥꯟꯅ ꯃꯥ ꯆꯪꯉꯛꯄꯗꯒꯤ ꯈꯔꯗꯤ ꯆꯤꯡꯅꯕ ꯍꯧꯔꯦꯕ
ꯎꯝ
ꯑꯗꯨꯃꯥꯏꯅ ꯆꯤꯡꯅꯕ ꯍꯧꯅꯕꯗꯗꯤ ꯃꯥꯁꯦ ꯃꯥꯒꯤ ꯕꯦꯒꯁꯦ ꯍꯨꯝꯃꯒ ꯋꯥꯠꯂꯠꯁꯤ ꯂꯩꯔꯝꯗꯕꯅꯤ ꯂꯩꯇꯕꯗ ꯍꯧꯖꯤꯛ ꯍꯨꯔꯥꯟꯕꯗꯨꯗꯤ ꯃꯥꯏ ꯃꯁꯛꯇꯨꯗꯤ ꯈꯪꯗꯕꯤꯗ ꯃꯥꯒꯤ ꯇꯤ ꯁꯥꯔꯠꯇꯣ ꯇꯤ ꯁꯥꯔꯠꯇꯣ ꯑꯗꯨꯃꯥꯏꯅ ꯈꯪꯉ ꯃꯥꯁꯦ ꯍꯦꯛꯇ ꯕꯦꯒꯁꯦ ꯊꯝꯃꯒ ꯃꯤꯒꯤꯁꯦ ꯂꯣꯏꯅ ꯏꯟꯙꯔꯒ ꯆꯦꯟꯕꯅꯤꯅꯦ ꯑꯩꯈꯣꯏ ꯕꯥꯁꯦ ꯑꯗꯨꯗ ꯑꯩꯅ ꯈꯜꯂꯤꯁꯤꯅ ꯑꯩꯈꯣꯏꯕꯥꯁꯦ ꯍꯥꯏꯕꯗꯤ ꯃꯤ ꯌꯥꯝ ꯔꯥꯁ ꯑꯩꯈꯣꯕꯥꯅ ꯁꯥꯎꯔꯒ ꯍꯦꯛꯇ ꯃꯤꯁꯦ ꯏꯟ ꯏꯜꯂꯒ ꯁꯤꯠꯇꯨ ꯂꯧꯅꯕꯒꯤ ꯍꯣꯠꯅꯕ ꯑꯗꯨꯃꯥꯏꯅ ꯈꯟꯕ ꯑꯩꯅ ꯑꯃꯨꯛ ꯎꯝ ꯑꯗꯨꯗ ꯑꯍꯣꯕ ꯑꯗꯨ ꯀꯩꯁꯨ ꯍꯥꯏꯔꯝꯗꯦ ꯃꯥ ꯐꯠ ꯆꯦꯡꯈ꯭ꯔꯦꯕ ꯑꯗꯨꯗ ꯀꯩꯗꯧꯔꯒꯦ ꯁꯤꯅꯤ ꯍꯥꯏꯅ ꯈꯜꯂꯤꯁꯦ ꯑꯗꯨꯗ ꯃꯥ ꯃꯥ ꯕꯒ ꯇꯣ ꯕꯒ ꯇꯣ ꯍꯨꯔꯥꯟꯕ ꯑꯃ ꯑꯣꯏꯅ ꯐꯥꯔꯒ ꯍꯦꯛꯇ ꯆꯦꯡꯈꯤꯕꯅ ꯑꯗꯨꯗ ꯑꯩ ꯊꯥꯅꯔꯒ ꯑꯩꯒꯤ ꯕꯦꯒꯛꯇꯣ ꯑꯃꯨꯛꯀ ꯄꯣꯔꯛꯏꯅꯦ ꯁꯤ ꯕ ꯀꯧꯕ ꯍ ꯏꯁ ꯥꯅꯤꯀꯣ ꯃꯤꯁꯤꯡꯁꯦ ꯃꯄ ꯃꯤꯁꯤꯡꯅ
ꯐꯪꯗꯤ ꯐꯪꯗ꯭ꯔꯦ ꯕꯦꯒꯛꯇꯣ
ꯕꯦꯛꯄꯨꯗꯤ ꯐꯪꯗꯤ ꯐꯪꯉꯦ ꯐꯪꯉꯒ ꯑꯩꯈꯣꯏ ꯃꯥꯕꯥꯅ ꯇꯤꯟꯅꯔ ꯀꯩꯅꯣ ꯑꯃ ꯊꯤꯜꯂꯝꯃꯤꯅ ꯊꯤꯜꯂꯝ ꯑꯃ ꯍꯜꯂꯦ
ꯄꯖꯥꯅ ꯁꯥ ꯂ ꯆꯦ ꯆꯥꯡꯒꯦ ꯀ ꯂ ꯁꯨ ꯅ ꯃꯅ꯭ꯔ
ꯌꯥꯔꯝꯃꯦ ꯌꯥꯔꯝꯃꯦ ꯅꯨꯡꯉꯥꯏ ꯍꯥꯏꯕꯗꯤ ꯕꯦꯒꯛꯇꯨ ꯆꯦꯜꯂ ꯍꯨꯟꯇꯣꯛꯑꯒ ꯆꯦꯟꯃꯗꯤ ꯑꯣꯏꯔꯝꯗ꯭ꯔꯦꯕ ꯗꯥꯦꯛ ꯋꯥꯠꯂꯛꯇ ꯄꯥꯏꯔꯒ ꯆꯦꯟꯕ ꯑꯣꯏꯔ ꯑꯣꯏꯔꯝ ꯃꯆꯥꯥꯅꯤ
ꯎꯝ
ꯑꯗꯨꯃꯥꯏꯅ ꯇꯧꯔ ꯐꯪꯕꯨꯗꯤ ꯐꯪꯉꯦ ꯂꯣꯏꯅ ꯄꯩꯁꯥꯁꯨ ꯂꯣꯏꯅ ꯁꯨꯔꯝꯕ ꯄꯩꯁꯥꯁꯨ ꯋꯥꯠꯂ ꯇꯨꯗ ꯌꯥꯎꯔꯝꯃꯤꯁꯦ ꯂꯤꯁꯤꯡ ꯃꯉꯥ ꯁꯨꯋꯥꯏꯅ ꯌꯥꯎꯔꯝꯃꯦ ꯍꯥꯏꯌꯦꯕꯀꯣ ꯑꯗꯨ ꯄꯩꯁꯥ ꯄꯣꯠꯇꯤ ꯀꯩꯁꯨ ꯀꯥꯏꯗꯦ ꯑꯗꯨꯁꯨ ꯑꯗꯨꯝ ꯂꯩꯕ ꯑꯙꯥꯔ ꯀꯥꯔꯗ ꯄꯥꯟ ꯀꯥꯔꯗꯣꯏꯁꯨ ꯌꯥꯎꯔꯝꯃꯦꯕꯀꯣ
ꯑ
ꯑꯗꯨꯗ ꯐꯪꯍꯧꯔꯤꯗ ꯂꯥꯏꯕꯛ ꯐꯕꯒꯤꯅꯤ
ꯎꯝ
ꯃꯄꯥꯟ ꯆꯠꯄꯁꯤ ꯆꯦꯛꯁꯤꯟꯗꯕ ꯌꯥꯗꯦ
ꯍꯨꯔꯥꯟꯕꯗꯨꯅ ꯑꯁꯤꯡꯕ ꯑꯣꯏꯔꯝꯃꯗꯤ ꯃꯥꯅ ꯂꯤꯂꯤ ꯐꯨꯔꯤꯠꯇꯣ ꯇꯛ ꯂꯥꯎꯅ ꯃꯅꯨꯡꯗ ꯇꯛ ꯂꯥꯎꯅ ꯊꯣꯛꯈ꯭ꯔꯒ ꯐꯨꯔꯤꯠ ꯑꯃꯗ ꯂꯪꯊꯣꯛꯑꯝꯃꯒ ꯀꯩꯅꯣ ꯇꯧꯔꯝꯃꯗꯤ ꯎꯝ ꯅꯨꯡꯉꯥꯏꯅꯤ
ꯎꯝ ꯑꯣ ꯍꯨꯔꯥꯟꯕꯁꯨ ꯏ ꯄꯪ ꯄꯪꯒꯩ ꯍꯨꯔꯥꯟꯕ ꯑꯣꯏꯔꯝꯃꯦ ꯑꯩꯒ ꯑꯩꯒ ꯑꯣꯏꯔꯝꯃꯦ ꯑꯩꯅ ꯍꯥꯏꯔꯝꯃꯦ ꯑꯩꯈꯣꯏꯕꯥꯗ ꯑꯩꯒ ꯑꯣꯏꯔꯝꯕꯁ ꯐꯣꯡ ꯂ ꯂꯣꯏꯝꯊꯤꯗꯤꯔꯒ ꯂꯩꯔꯝꯅꯤꯅ ꯃꯤꯅꯤꯠ ꯑꯃ ꯑꯅꯤ ꯈꯤꯗꯪ ꯉꯥꯏꯔꯦꯕ ꯑꯩꯈꯣꯏ ꯇ꯭ꯔꯦꯟꯁꯨ ꯆꯠꯅꯕꯒꯤꯀꯣ ꯑ ꯕꯥꯁꯤꯅ ꯍꯥꯏꯕꯅꯦ ꯍꯧꯖꯤꯛ ꯆꯦꯟꯈꯤꯕꯅꯣ ꯊꯧꯜꯗꯣ ꯀꯗꯥꯏꯗ ꯆꯦꯟꯈꯤꯕꯅꯣ ꯁꯤꯅꯦꯕ ꯅꯨꯄꯥ ꯑꯃꯗꯨꯅ ꯑꯁꯤꯗ ꯆꯦꯟꯈꯤꯕꯃꯤꯅ ꯁꯤ ꯇ꯭ꯔꯦꯟ ꯃꯅꯨꯡꯗ ꯆꯪꯈ꯭ꯔꯕꯅꯤ ꯃꯥ ꯍꯧꯖꯤꯛꯇ ꯆꯪꯈꯤꯕꯅꯤ ꯍꯥꯏꯔ ꯑꯗꯨꯥꯏꯅ ꯆꯪꯉꯒ ꯃꯥꯁꯦ ꯄꯤꯔꯛꯑꯣ ꯁꯤꯅꯦꯕ ꯄꯤꯔꯣ ꯃꯥ ꯄꯤꯔꯦ ꯄꯤꯔ ꯑꯗꯨꯃꯥꯏ ꯇꯧꯔ ꯀꯤꯟ ꯑꯃ ꯊꯤꯜꯂꯝꯃꯒ ꯆꯦꯜꯂ ꯂꯥꯛꯑ ꯍꯥꯏꯅ ꯎꯝ
ꯊꯖꯔꯦ ꯅꯣꯏ ꯊꯣꯛꯂꯛꯄꯒꯤ ꯑꯗꯨꯟꯖꯤ ꯍꯟꯗꯛ ꯊꯥꯁꯦ ꯊꯣꯛꯂꯛꯄꯒꯤ ꯄ꯭ꯂꯥꯟꯗꯤ ꯂꯩꯇꯦ
ꯆꯥꯟꯁꯦ ꯌꯥꯝ ꯅꯦꯝꯃꯦ ꯍꯥꯏꯃꯦ ꯍꯟꯗ ꯑꯍꯣꯕ ꯄꯩꯁꯥ ꯌꯥꯝ ꯆꯪꯈ꯭ꯔꯦꯕꯀꯣ ꯑꯗꯨꯅ ꯑꯩꯈꯣꯏ ꯏꯏꯃꯁꯨ ꯊꯣꯛꯂꯛꯄꯒꯤ ꯄꯩꯁꯥ ꯆꯪꯈ꯭ꯔꯦ ꯑꯩꯈꯣꯏ ꯑꯍꯨꯝꯃꯨꯛ ꯊꯣꯛꯂꯛꯄꯒꯤ ꯄꯩꯁꯥ ꯆꯪꯈ꯭ꯔꯦ ꯑꯗꯨꯒ ꯑꯃꯨꯛꯀ ꯂꯥꯏꯌꯦꯡꯅꯕꯒꯤ ꯄꯩꯁꯥꯗꯨ ꯌꯥꯝ ꯄꯩꯁꯥ ꯌꯥꯝ ꯆꯪꯈ꯭ꯔꯦꯕꯀꯣ ꯑꯅ ꯄ꯭ꯔꯁꯥꯗ ꯂꯩꯇ꯭ꯔꯦ ꯈꯣꯠꯇ꯭ꯔꯦ ꯑꯗꯨꯅ ꯁꯝꯃꯔ ꯚꯦꯀꯦꯁꯟꯁꯦ ꯀꯃꯥꯏꯅ ꯇꯧꯗꯣꯏꯅꯣ ꯈꯣꯠꯇꯣꯏꯅꯣ ꯃꯑꯣꯡꯕꯨꯗꯤ ꯌꯦꯡꯒꯦꯗꯤ ꯌꯥꯔꯦ ꯑꯉꯥꯡ ꯁꯨꯇꯤ ꯈꯔ ꯀꯨꯏꯅ ꯐꯪꯉꯒꯗꯤ ꯆꯠꯂꯨ ꯀꯩꯁꯨ ꯀꯥꯏꯗꯦ ꯆꯨꯇꯤꯗꯣꯅꯨꯡꯉꯥꯏ ꯍꯥꯏꯕꯗꯤ ꯁꯤꯗꯁꯨ ꯀꯩꯅꯣ ꯗꯨꯀꯥꯟ ꯍꯥꯡꯉ ꯅꯣ ꯗꯨꯀꯥꯟꯁꯨ
ꯁꯨꯇꯤꯗ ꯅꯪꯁꯨ ꯐꯪꯗꯣꯏꯔꯕꯣ ꯍꯟꯗꯛ ꯊꯥꯁꯤꯗ
ꯆꯨꯇꯤꯗꯤ ꯑꯩꯗꯤ ꯀꯨꯏꯔꯦ ꯀꯩꯅꯣ ꯆꯨꯇꯤ ꯐꯪꯉꯛꯄ ꯍꯟꯗꯛꯀꯤ ꯑꯩꯣꯏ ꯀ꯭ꯂꯥꯁ ꯍꯧꯗꯣꯏꯁꯤꯦ ꯇꯥꯡ ꯀꯨꯟꯗꯒꯤꯩ ꯐꯖꯅ ꯍꯧꯗꯣꯔꯦꯕꯀꯣ ꯊꯤꯒ ꯎꯝ ꯎꯝ ꯑꯗꯨꯗ ꯃꯗꯨ ꯀ꯭ꯂꯥꯁꯦꯁ ꯍ ꯍꯧꯒꯦꯔꯥ ꯍꯧꯔꯗꯨꯔ ꯀ꯭ꯂꯥꯁꯦꯁ ꯍꯗꯤ ꯑꯩꯈꯣꯏꯒꯤ ꯀꯩꯅꯣ ꯐ꯭ꯔꯦꯁꯁ ꯗꯖꯦ
ꯎꯝ
ꯁꯣꯏꯁꯗꯦꯁꯤ ꯁꯤꯒꯤ ꯂꯥꯡꯅꯕꯒꯤ ꯁꯤꯒꯤ ꯄ꯭ꯂꯦꯅꯤꯡ ꯇꯧꯅꯕꯒꯤ ꯑꯩꯈꯣꯏ ꯀ꯭ꯂꯥꯁ ꯈꯔ ꯉꯟꯅ ꯆꯠꯇꯕ ꯌꯥꯔꯔꯣꯏꯕ ꯀꯩꯅꯣꯒꯤ ꯗꯤꯄꯥꯔꯠꯃꯦꯟꯒꯤꯅ ꯑꯩꯅ ꯄꯥꯏꯔꯤꯕꯅꯤꯅꯀꯣ
ꯏꯪꯁꯤꯌꯥꯅꯠꯇ꯭ꯔꯣ
ꯁꯤ ꯑꯥꯔ ꯑꯣꯏꯔꯦ ꯑꯗꯣ ꯍꯟꯗꯛ ꯁꯦꯃꯤꯁꯇꯔ ꯇꯇꯣꯔꯦ ꯍꯥꯏꯦ ꯁꯤ ꯑꯥꯔ
ꯀꯩꯒꯤꯅꯣ ꯁꯤꯌꯥꯔꯅꯤ ꯈꯤꯪ ꯂꯣ ꯁꯦꯃꯤꯁꯇꯔ ꯂꯣꯏꯕ ꯂꯣꯏꯗꯣꯏꯅꯦ
ꯎꯝ ꯌꯥꯠꯇꯦ ꯑꯩꯈꯣꯏ ꯑꯩꯈꯣꯏ ꯑꯗꯨꯝ ꯊꯥꯗꯣꯛꯄ ꯌꯥꯏꯅ ꯑꯩꯈꯣꯏ ꯄꯥꯝꯗ꯭ꯔꯦ ꯍꯥꯏꯔꯒꯗꯤ ꯑꯩꯒꯤ ꯑꯩꯒꯤ ꯑꯩꯒꯤ ꯔꯤꯄ꯭ꯂꯦꯁꯃꯦꯟꯗꯤ ꯂꯩꯌꯦꯕꯀꯣ
ꯎꯝ
ꯂꯩꯔꯒ ꯀꯩꯅꯣꯒꯤ ꯍꯧꯖꯤꯛꯁ ꯀꯩꯅꯣ ꯑꯉꯥꯡ ꯑꯉꯥꯡ ꯑꯉꯥꯡꯁꯦ ꯁ꯭ꯀꯨꯜꯗꯒꯤ ꯂꯧꯕꯅꯦ ꯑꯗꯨꯒ ꯊꯤꯟꯗꯣꯛ ꯊꯤꯟꯖꯤꯟ ꯁꯤ ꯇꯧꯕꯁꯦ ꯐꯔ ꯌꯥꯝ ꯇꯥꯔꯤꯑꯕ ꯑꯗꯨꯗꯤ ꯎꯝ ꯁꯤꯌꯥꯔ ꯑꯣꯏꯕ ꯍꯥꯏꯕꯁꯤꯗꯤ ꯊꯕꯛ ꯑꯃ ꯂꯥꯛꯑꯦ ꯍꯥꯏꯔꯗꯤ ꯐꯠ ꯆꯦꯟꯗꯕ ꯌꯥꯔꯣꯏꯀꯣꯅꯦ
ꯗꯥꯏꯦꯛ ꯑꯣꯖꯥꯒꯤ ꯑꯣꯖꯥꯒꯤ ꯃꯤꯅꯥꯏꯅꯤꯅꯤ
ꯑꯁ ꯋꯥꯏ ꯋꯥꯏ ꯋꯥꯏ ꯑꯣꯖꯥꯁꯤꯡꯅ ꯑꯣꯖꯥꯁꯤꯡꯁꯤꯅ ꯁꯥꯔꯤꯕꯖꯦ ꯀ꯭ꯂꯥꯁ
ꯎꯝ ꯅꯣꯏꯒꯤ ꯀꯩꯅꯣꯝꯃ ꯅꯣꯏ ꯗꯤꯄꯥꯔꯠꯃꯦꯟꯒꯤ ꯀꯩꯅꯣꯝ ꯁꯤꯟꯕꯒꯤ ꯑꯣꯏꯔꯁꯨ ꯑꯗꯨꯝ ꯊꯕꯛꯀꯤ ꯑꯣꯏꯔꯁꯨ ꯑꯗꯨꯝ ꯅꯪ ꯂꯣꯏ ꯆꯦꯟꯅꯔꯗꯣꯏꯅꯤ ꯑꯗꯨꯝ ꯅꯪꯕ ꯌꯥ ꯍꯜꯂꯗꯣ
ꯏꯆꯥꯆꯥ ꯑꯣꯏꯔꯤꯁꯦ ꯑꯃ ꯑꯕ ꯑꯃꯅ ꯃꯤ ꯃꯤꯁꯦ ꯈꯪꯅꯩꯕꯀꯣ ꯑꯩꯈꯣꯏꯁꯦ ꯣ ꯑꯦꯃ ꯏꯆꯥ ꯑꯣꯏꯔꯤꯕꯅꯤ ꯅꯠꯇ꯭ꯔꯒ ꯑꯦ ꯀꯩꯅꯣꯒꯤ ꯑꯣꯖꯥꯁꯤꯡꯒꯁꯨ ꯈꯪꯅꯔꯦ ꯑꯗꯨꯅ ꯁꯤꯅꯤꯌꯔ ꯑꯣꯏꯒꯦꯔꯥ ꯑꯇꯣꯞꯄ ꯗꯤꯄꯥꯔꯠꯃꯦꯟꯒꯤ ꯑꯣꯏ ꯑꯗꯨꯝ ꯈꯪꯅꯩ ꯈꯪꯅꯩꯗꯅ
ꯎꯝ ꯑꯗꯨꯣ ꯅꯪ ꯈꯔꯆꯥ ꯑꯗꯣ ꯑꯣꯖꯥꯗꯣ ꯁꯤꯌꯥꯔ ꯑꯣꯏꯔꯝꯅꯤꯅ ꯑꯣꯖꯥ ꯈꯪꯅꯔꯝꯃꯤ ꯈꯔ ꯑꯣꯖꯥꯗꯨꯒꯤ ꯃꯅꯥꯛ ꯅꯛꯑꯒ
ꯪ ꯐꯤ ꯑꯩꯁ ꯗꯤ ꯑꯣꯡꯂꯤ ꯐꯤ ꯑꯩꯆ ꯗꯤꯕꯨ ꯐꯪꯉꯁꯨ ꯅꯦꯠꯄꯨ ꯐꯥꯎꯔꯁꯨ ꯐꯤ ꯑꯩꯆ ꯗꯤꯗꯨ ꯆꯪꯍꯧꯅꯕ ꯇꯧꯍꯧꯗꯅ ꯑꯣꯖꯥꯗ ꯀꯟꯅ ꯍꯥꯏꯅꯔꯒ
ꯑ ꯄꯤ ꯑꯩꯆ ꯗꯤ ꯄꯤ ꯑꯩꯆ ꯗꯤ ꯇꯜꯂꯤꯗ ꯄꯤ ꯑꯩꯆ ꯗꯤ ꯑꯃꯨꯛ ꯑꯃꯨꯛ ꯐꯥꯎꯋꯦꯅ ꯈꯜꯂꯣ ꯄꯤ ꯑꯩꯆ ꯗꯤ ꯑꯃꯨꯛꯀ ꯀꯩꯅꯣꯝꯨꯛ ꯊꯥꯗꯣꯏ ꯌꯥꯔꯣꯏ ꯅꯦꯠ ꯑꯃꯒ ꯊꯥꯗꯣꯏꯁꯨ ꯌꯥꯔꯣꯏ
ꯍꯣꯏꯅꯦ ꯑꯗꯨ ꯅꯪ ꯑꯦ ꯑꯗꯨ ꯑꯗꯨ ꯇꯧꯋꯦꯅꯅꯦ ꯊꯥꯏꯅ ꯊꯣꯛꯅꯥ ꯍꯧꯖꯤꯦ
ꯎꯝ ꯎꯝ ꯀꯩꯅꯦ ꯑꯦꯁꯤꯁꯇꯦꯟ ꯄ꯭ꯔꯣꯐꯦꯁꯔꯒꯨꯝꯕ ꯑꯗꯨꯃꯥꯏꯅ ꯐꯥꯎꯔꯒꯗꯤ ꯖꯤ ꯑꯥꯔ ꯑꯦꯐꯒꯨꯝꯕ ꯐꯥꯎꯔꯒꯗꯤ ꯑꯃꯨꯛꯀ ꯑꯃꯨꯛ ꯊꯕꯛꯇꯣ ꯈꯔ ꯁꯝꯃꯤꯗꯅ
ꯎꯝ
ꯃꯥ
ꯑꯩ ꯅꯪ ꯊꯂꯛ ꯍꯟꯗꯛ ꯊꯥ ꯊꯂꯛ ꯇꯥꯔꯗꯤ ꯍꯋꯥꯏꯖꯥꯔꯗꯣ ꯑꯝꯇ ꯀꯩꯅꯣ ꯇꯧꯔꯒ ꯁꯦꯝꯍꯜꯂꯒꯦ ꯠꯂꯒ ꯄꯨꯊꯣꯛꯍꯂꯒꯦ ꯇꯧꯕꯅꯤꯅ ꯅꯪ ꯑꯃꯨꯛ ꯊꯣꯛꯣꯜꯂꯔꯣꯏ ꯍꯥꯏꯕꯅꯤ ꯐꯛ ꯇꯥꯏꯅ ꯇꯧꯔꯤꯁꯦ
ꯊꯣꯛꯂꯛꯑꯣꯗꯤ ꯅꯠꯇꯦ ꯊꯣꯛꯂꯛꯄꯁꯦ ꯈꯤꯇꯪ ꯆꯥꯟꯁꯦꯁꯁꯦ ꯈꯔ ꯈꯤꯇꯪ ꯂꯣꯗꯤ ꯑꯣꯏꯔꯤꯕꯀꯣ ꯎ ꯑꯗꯨꯗ ꯊꯣꯛꯂꯛꯑꯒꯗꯤ ꯑꯗꯨꯝ ꯄꯥꯎꯗꯣ ꯍꯥꯏꯔꯛꯀꯦ ꯊꯣꯛꯂꯛꯇꯣꯔꯦ ꯍꯥꯏꯔꯒꯗꯤꯀꯣ ꯏꯃꯥꯟꯅꯕ ꯏꯃꯥꯟꯅꯕꯤꯗ ꯍꯪꯉꯒ ꯍꯋꯥꯏ ꯔꯗꯣ ꯀꯗꯥꯏ ꯀꯗꯥꯏ ꯐꯪꯕꯅꯣ ꯈꯣꯠꯄꯅꯣ ꯑꯩꯈꯣꯏꯒꯤ ꯀꯪꯅ ꯊꯣꯡꯉ ꯈꯪꯅ ꯍꯋꯥꯏꯖꯥꯔꯥ ꯄꯤꯀꯜꯗꯣ
ꯎꯝ ꯅꯪ ꯅꯍ ꯑꯃꯨꯛ ꯂꯩꯔꯛꯄꯗꯣ ꯅꯠꯇꯕ ꯑꯗꯨꯒꯨꯝꯕ ꯌꯨꯝꯗ ꯁꯦꯝꯕꯗꯣ
ꯎꯝ ꯌꯨꯝꯗ ꯁꯦꯝꯕꯗꯤ ꯃꯣꯏ ꯑꯌꯥꯝꯕꯗꯤ ꯑꯗꯨ ꯌꯨꯝꯗ ꯁꯦꯝꯕꯕꯁꯤ ꯌꯣꯟꯗꯤ ꯌꯣꯟꯅꯗꯕꯅꯦꯕ ꯍꯥꯏꯗꯤ ꯌꯨꯝꯗ ꯆꯥꯅꯕꯒꯤꯀꯣ
ꯍꯣꯏ ꯌꯣꯟꯅꯔꯗꯕꯗꯣ ꯌꯥꯝ ꯀꯟꯅ ꯌꯥꯝ ꯌꯥꯝ ꯀꯟꯅ ꯌꯥꯝ ꯅ ꯅ ꯑꯗꯨꯒꯤ ꯔꯦꯟ ꯃꯈꯥꯗ ꯂꯩꯕ ꯅꯨꯄꯤ ꯑꯃ ꯁꯦꯝꯃꯦꯗꯥꯏꯅꯦ
ꯍꯣꯏ ꯁꯦꯝꯕꯗꯨꯁꯨ ꯁꯥꯅꯦ ꯍꯋꯥꯏꯖꯥꯔꯒꯤꯗꯤ ꯁꯦꯝꯗꯦꯕ ꯁꯥꯒꯤ ꯈꯤꯗ ꯁꯦꯝꯃꯦꯕꯣ
ꯑ
ꯎꯝ ꯑꯗꯣ ꯍꯪꯅꯗ꯭ꯔꯗꯤ ꯌꯥꯔꯣꯏ ꯑꯗꯨꯝ ꯑꯩ ꯍꯪꯕꯨꯗꯤ ꯍꯪꯅꯒꯦ ꯍꯪꯅꯔꯒ ꯃꯣꯏꯅ ꯂꯩꯔꯦ ꯃꯤꯗꯣ ꯐꯪꯉꯦ ꯈꯣꯠꯂꯦ ꯍꯥꯏꯔꯒꯗꯤ ꯑꯗꯨꯝ ꯄꯥꯎꯗꯣ ꯑꯗꯨꯝ ꯍꯥꯏꯔꯛꯑꯒꯦꯕ
ꯎꯝ ꯌꯥꯝ ꯄꯥꯝꯃꯦꯕ
ꯑꯣ ꯐꯔꯦ ꯐꯔꯦ ꯏ ꯇꯥꯎꯕꯗ ꯅ ꯑꯗꯨꯗꯤ ꯑꯩ ꯑꯗꯨꯝ ꯄꯥꯎꯗ ꯍꯥꯏꯔꯛꯑꯒꯦ ꯑꯩ ꯏꯁꯣꯝꯗ ꯊꯕꯛ ꯑꯃ ꯂꯥꯛꯑꯦ ꯊꯝꯃꯒꯦꯀꯣ
ꯍ ꯍꯣ ꯍꯣꯏ ꯊꯃ ꯊꯃ ꯎꯝ